ꯑꯥꯏ ꯇꯥꯎꯒꯦ ꯈꯂꯒ ꯍꯥꯏꯀꯔꯤꯒ
ꯍꯜꯂꯣ
ꯀꯔꯤꯅ ꯒꯤ ꯅꯪꯅ ꯍꯥꯟꯅ ꯇꯧꯔꯛꯄ꯭ꯔꯥ
ꯇꯥꯗꯕ꯭ꯔꯣ ꯇꯥꯕ꯭ꯔꯥ
ꯀꯔꯤꯒꯤ ꯍꯥꯟꯅ ꯇꯧꯔꯛ
ꯑꯥꯠ ꯑꯩ ꯇꯧꯔꯛꯑꯒꯦ ꯍꯥꯏꯔꯤꯁꯤꯗꯤ
ꯁꯤꯏ ꯏꯁ ꯑꯩ ꯑꯩ ꯑꯩꯒꯤꯗꯤ ꯆꯥꯟꯁ ꯂꯩꯇ꯭ꯔꯦꯅ ꯅꯪ ꯅꯪ ꯅꯪ ꯈꯛꯇ ꯇꯧꯔꯛꯂꯦ
ꯍꯣꯔꯦꯟ ꯅꯪ ꯇꯧꯔꯛꯄ ꯌꯥꯏꯅ ꯍꯧꯖꯤꯛ ꯑꯩ ꯇꯧꯒꯦ ꯍꯥꯏꯕꯅꯦ
ꯅꯪꯒꯤ ꯗꯛꯇꯥ ꯅꯥꯅꯥꯗꯣ ꯇꯧꯒꯅꯤ ꯍꯥꯏꯕ ꯅꯠꯇꯔꯣ
ꯑꯗꯣ ꯇꯥꯛꯁꯇꯣ ꯃꯉꯥ ꯂꯣꯏꯔꯦꯕ ꯑꯗꯨꯒ ꯃꯉꯥ ꯑꯃꯨꯛ ꯇꯧꯅꯤꯡꯉꯥꯏ ꯂꯩꯕꯀꯣ ꯇꯥꯛꯁꯇꯣ ꯀꯩꯗꯧꯔꯤꯅꯣ
ꯀꯔꯤ
ꯀꯅ ꯀꯅꯥ ꯂꯩꯔꯦ
ꯇ ꯇꯧꯗꯦꯖꯔꯔꯉꯝꯒꯗꯌꯦ
ꯑꯗꯣ ꯅꯪꯒꯤ ꯅꯃꯥꯟꯅꯕꯤꯕꯨꯁꯨ ꯍꯥꯏꯌꯣꯅꯦ ꯑꯗꯨꯃꯥꯏꯅ ꯇꯧꯋꯦ ꯄꯩꯁꯥ ꯆꯪꯉꯦ ꯍꯥꯏꯅ ꯍꯥꯏꯈ꯭ꯔꯕ꯭ꯔ
ꯎꯝ ꯊꯥꯈ꯭ꯔꯕꯅꯦ ꯑꯩ
ꯑꯗꯣ ꯃꯥꯒꯤꯁꯨ ꯑꯦꯄ꯭ꯔꯣꯁ ꯇꯧꯔꯦꯅ ꯑꯗꯨꯗꯩꯗꯤ ꯀꯣꯜ ꯇꯧꯕ ꯌꯥꯔꯦꯅ ꯅꯕꯥꯅꯤ ꯇꯧꯕ ꯌꯥꯔꯦ ꯑꯗꯨꯒ ꯑꯩꯉꯣꯟꯗꯁꯨ ꯇꯧꯕ ꯌꯥꯔꯦ ꯑꯗꯣ ꯒꯩꯊꯣꯟꯕꯁꯨ ꯇꯧꯕ ꯌꯥꯔꯦ ꯅꯝꯕꯔ ꯌꯥꯎꯔꯗꯤ
ꯀꯅꯥ ꯍꯥꯏꯕ
ꯉꯥꯏ ꯊ ꯋꯥꯟ
ꯂꯩꯌꯦ
ꯃꯥꯕꯨꯁꯨ ꯇꯧꯍ ꯉꯔꯥꯡꯗꯣ ꯑꯩ ꯑꯦꯞꯁꯇ ꯗꯥꯎꯟꯂꯣꯗ ꯇꯧꯍꯜꯂꯒ ꯑꯦꯄ꯭ꯔꯣꯁ ꯇꯧꯈ꯭ꯔꯕꯅꯦꯕ ꯑꯗꯨ ꯇꯧꯕ ꯌꯥꯏꯕ
ꯃꯥꯗꯤ ꯇꯧꯗꯕꯖꯥꯠꯂ
ꯈꯪꯗꯦ ꯍꯣꯔꯦꯟ ꯍꯉꯥ ꯇꯧꯔꯛ ꯇꯧꯏ ꯃꯉꯣꯟꯗꯁꯨ
ꯅꯣꯛꯅꯤꯡꯉꯦ ꯅꯣꯛꯄꯗ ꯁꯤꯔꯅꯦ ꯃꯥꯅ
ꯍ
ꯋꯥꯍꯩꯁꯤꯡꯗꯨ
ꯀꯩꯁꯨ ꯀꯥꯏ ꯂꯩꯅꯗꯣ ꯍꯥꯏꯅꯤꯡꯕꯒ ꯑꯗꯨꯝ ꯍꯥꯏꯔ ꯂꯩꯔꯦ ꯀꯒꯥꯔꯤ ꯌꯦꯟꯁꯥꯡ ꯊꯣꯡꯉꯔꯒ ꯂꯩꯕꯅꯣ
ꯍꯧꯗ꯭ꯔꯤꯌꯦ ꯏꯟꯁꯥꯡ ꯊꯣꯡꯕ ꯍꯧꯗ꯭ꯔꯤ ꯆꯥꯛ ꯈꯛꯇ ꯊꯣꯡꯉ ꯂꯩꯌꯦ
ꯉꯁꯤ ꯀꯣꯂꯦꯖꯗ ꯆꯠꯄꯔꯥ
ꯆꯠꯂꯦ ꯍꯣꯏ
ꯇꯧꯅꯤꯪ ꯉꯥꯌ
ꯈꯪꯗꯦ ꯄꯩꯁꯥ ꯊꯥꯔꯛꯇ꯭ꯔꯤꯌꯦ
ꯀꯅ ꯀꯊ ꯑꯣꯏꯅꯦ ꯆꯥꯛ ꯃꯒꯤ
ꯀꯔꯤ ꯌꯦꯟꯁ ꯥꯡ ꯊꯣꯡꯕ꯭ꯔꯣ
ꯗ ꯇꯥ ꯍꯥ ꯇ ꯆꯥꯡꯂꯦꯒ
ꯅꯨꯕꯥꯅꯤ ꯊꯕꯛ ꯇꯧꯔꯕꯣ ꯅꯕꯥꯅꯤꯃꯛ
ꯑꯩꯗꯤ ꯊꯕꯛ ꯇꯧꯔ ꯂꯩꯔꯦ
ꯇꯗꯣꯞ ꯆꯥꯕꯤ ꯑꯅꯤ
ꯑꯃꯃꯛ ꯈꯦꯔꯒ ꯂꯅꯤ
ꯎ
ꯃꯝꯕ ꯍꯧꯔꯦ ꯃꯝꯈ꯭ꯔꯦ ꯃꯝꯈ꯭ꯔꯦ ꯑꯁ ꯑꯩꯈꯣꯏꯒꯤ ꯋꯤꯟꯗꯣꯒꯤ ꯃꯄꯥꯗ ꯍꯩꯅꯧꯁꯦ ꯌꯥꯝ ꯆꯥꯎ ꯆꯥꯎꯔꯒ ꯂꯩꯔꯦꯅꯦ ꯆꯥꯗꯤ ꯆꯥꯅꯤꯡꯕ ꯑꯗꯨꯕꯨ ꯆꯥꯕꯗꯤ ꯌꯥꯔꯣꯏꯕ ꯁꯤꯁꯦ
ꯌꯥꯝꯅ ꯂꯤꯛꯄ ꯃꯥꯜꯂꯦ ꯑꯗꯨꯒꯤ ꯂꯩꯀꯥꯏꯗ ꯂꯩꯕ
ꯑꯁꯤꯀꯣ ꯃꯣꯏ ꯑꯩꯈꯣꯏꯒꯤ ꯔꯦꯅ ꯑꯣꯔꯒ ꯑꯁꯤ ꯊꯪꯅꯕꯒꯤ ꯌꯨꯝꯁꯦ ꯎꯝ ꯋꯥꯊꯣ ꯀꯣ ꯃꯥꯂꯦ ꯑꯗꯨꯒꯤ ꯁꯥꯎꯅꯕꯒꯤ ꯋꯥꯔꯤ ꯋꯥꯇꯥꯏ ꯁꯥꯗ꯭ꯔꯦ ꯍꯥꯏꯕ ꯑꯗꯨꯒꯤꯀꯣ ꯑꯁꯤ ꯍꯩꯅꯧ ꯄꯥꯟꯕꯁꯤꯡꯁꯦ ꯑꯁꯤ ꯔꯦꯟ ꯑꯩꯈꯣꯏꯒꯤ ꯔꯦꯟꯗꯁꯨ ꯍꯩꯅꯧꯗꯣ ꯈꯔ ꯁꯣꯝꯅ ꯄꯥꯜꯂꯦꯕ ꯑꯗꯨ ꯃꯣꯏꯒꯤ ꯍꯩꯅꯧ ꯄꯥꯟꯕꯗꯣ ꯃꯣꯏꯒꯤ ꯅꯤꯕꯥꯇꯣ ꯑꯣꯏꯔꯁꯨ ꯑꯩꯈꯣꯏꯁꯤ ꯍꯣꯔꯦꯟ ꯑꯣꯟꯅꯔꯦ ꯃꯣꯏꯒꯤ ꯁꯣꯝꯁꯨ ꯑꯁꯤ ꯍꯩꯅꯧꯗꯣ ꯍꯥꯏꯅ ꯍꯗꯣ ꯎ ꯂꯕ ꯌꯥꯔꯦ ꯑꯗꯨꯕꯨ ꯃꯣꯏꯁꯦ ꯋꯥꯔꯤ ꯁꯥꯠꯂꯅꯤꯅ ꯁꯥꯎꯕꯒꯤꯗ ꯂꯧꯕ ꯌꯥꯔ
ꯎꯝ ꯎꯝ
ꯁꯥꯏꯟꯁ ꯁꯦꯟꯇꯔꯗꯁꯨ ꯌꯥꯝ ꯂꯩꯕꯅ ꯍꯥꯏꯩꯅꯧꯗꯤ ꯅꯍꯥꯟ ꯑꯃ ꯄꯨꯔꯛꯄ ꯄꯥ ꯑꯆꯧꯕꯗꯣ ꯌꯥꯝ ꯍꯥꯎꯋꯦ
ꯊꯨꯝ꯭ꯔ
ꯃ ꯍꯣꯏ ꯊꯨꯝ ꯌꯥꯎꯗ꯭ꯔꯁꯨ ꯆꯥꯕ ꯌꯥꯕꯅꯦ ꯑꯗꯨꯗꯤ ꯍ ꯍꯦ ꯇꯔꯃꯨꯛꯇꯔꯗꯤ ꯂꯧꯒꯦ ꯍꯥꯏꯅ ꯈꯟꯅꯤ
ꯁꯨ ꯐꯣꯟ ꯇꯧꯕ꯭ꯔꯥ ꯁ
ꯑꯅꯤꯔꯛ ꯇꯧꯈ꯭ꯔꯦ ꯃꯉꯣꯟꯗꯗꯤ ꯉꯁꯤ ꯇꯧꯒꯦ ꯍꯥꯏꯔꯒ ꯑꯩ ꯑꯣꯐꯤꯁ ꯆꯠꯄ ꯀꯥꯟꯅ ꯑꯩ ꯇꯨꯝ ꯇꯨꯝ ꯇꯨꯝꯊꯣꯛꯑꯦ ꯑꯗꯨꯒꯤ ꯇꯧꯗ꯭ꯔꯦ ꯑꯃꯨꯛ ꯍꯌꯦꯡ ꯇꯧꯗꯣꯏꯅꯦ
ꯄꯁ ꯃ ꯅꯨꯄꯥ ꯑꯃ ꯂꯩꯌꯦ ꯁꯤꯗ
ꯅꯪꯒꯤ ꯌꯨꯝꯕꯔꯂ ꯂꯩꯕ ꯄꯥꯥꯁ ꯏꯁꯤꯡ ꯃꯥꯥꯏ ꯃꯥꯥꯏ ꯇꯧꯢ ꯀꯥꯏꯗꯥꯏ ꯀꯥꯏꯗꯂꯦ
ꯈꯪꯗꯦ ꯃꯁꯛ ꯐꯥꯎ ꯈꯪꯗꯦ ꯑꯃꯗꯤ ꯌꯥꯝ ꯑꯍꯟ ꯑꯣꯏꯕ ꯃꯥꯜꯂꯤ ꯅꯍꯥꯟ ꯑꯩ ꯑꯃꯔꯛ ꯎꯈ꯭ꯔꯦꯕ ꯈꯪꯗꯦ ꯀꯔꯤ ꯀꯔꯤ ꯊꯕꯛ ꯇꯧꯕ꯭ꯔꯥ ꯁꯨꯛꯎ ꯎꯗꯦ ꯃꯣꯏꯗꯣꯅꯨꯡꯗꯥꯥꯡ ꯈꯛꯇ ꯂꯥꯛꯑꯦ
ꯑꯗꯨꯗꯤ ꯊꯕꯛ ꯇꯧꯔꯝꯒꯅꯤ ꯔꯣꯡꯃꯩꯏꯔꯥ
ꯇꯃꯦꯟꯂꯣꯡ ꯑꯗꯨꯨꯝ ꯁ꯭ꯥꯏꯏꯗꯒꯤ ꯑꯣꯏꯔꯝꯒꯅꯤ ꯑꯩ ꯅꯍꯥꯟꯗꯣ ꯏꯁꯤꯡ ꯁꯣꯛꯄ ꯂꯥꯛꯄꯅꯦꯕ ꯑꯗꯨꯝ ꯅꯨꯄꯥ ꯑꯃ ꯂꯩꯌꯦ ꯃꯥꯅ ꯑꯩꯕꯨ ꯍꯪꯉꯦ ꯅꯣꯏꯁꯨ ꯇꯃꯦꯡꯂꯡꯂꯣꯡꯗꯒꯤꯔꯥ ꯍꯪꯉꯦ
ꯖ ꯈꯪꯗꯦ ꯑꯩꯁꯨ
ꯍꯗꯦꯍ
ꯑꯩꯈꯣꯏꯁꯨ ꯅꯨꯄꯤ ꯑꯍꯨꯝ ꯑꯁꯤꯗ ꯑꯃꯨꯛ ꯎꯝ ꯃꯩꯇꯩ ꯅꯨꯄꯤ ꯑꯅꯤ ꯑꯍꯨꯝ ꯔꯦꯟ ꯑꯃꯣ ꯂꯩꯅꯉꯥꯏ ꯂꯥꯛꯄ ꯑꯁ ꯌꯥꯝꯅ ꯀꯩꯅꯣ ꯋꯥ ꯌꯥꯝ ꯉꯥꯡꯕꯗꯨ ꯂꯥꯎꯔꯒ
ꯆꯩꯗ꯭ꯔꯣ ꯌꯨꯝꯕꯨꯅ
ꯆꯩꯏꯔꯦ ꯃꯣꯏ ꯃꯩꯇꯩ ꯃꯅꯥꯕꯅꯤꯅ ꯌꯥꯝ ꯉꯟꯅ ꯍꯧꯒꯜꯂꯒ ꯋꯥ ꯉꯥꯡꯂꯒ ꯀꯩ ꯀꯩꯅꯣ ꯈꯪꯗꯦꯩꯅꯣ ꯇꯧꯔꯒ ꯂꯩꯕ ꯑꯃꯨꯛꯅꯦ ꯑꯗꯨꯗ ꯃꯈꯥꯗ ꯂꯩꯕ ꯌꯨꯝ ꯔꯦꯟ ꯑꯅꯥꯏꯅ ꯑꯃꯨꯛ ꯌꯣꯒꯥꯥꯁꯅꯥꯔꯒ ꯂꯩꯅꯤ ꯑꯁ ꯇꯨꯝꯕꯗꯤ ꯅꯨꯡꯉꯥꯏꯔꯦ
ꯎꯝ ꯑꯩꯈꯣꯏ ꯑꯩꯈꯣꯏꯒꯤ ꯁꯥꯏꯠꯇ ꯂꯩꯕ ꯆꯤꯔꯨ ꯅꯨꯄꯤꯁꯤꯡꯗ ꯂꯩꯔꯤꯕ꯭ꯔꯥ ꯍꯧꯖꯤꯛꯐꯥꯎ
ꯍꯪꯗꯦ ꯄꯥꯎ ꯎꯗ꯭ꯔꯦ ꯅꯨꯄꯥ ꯈꯛꯇ ꯎꯑꯦ ꯍꯟꯗꯛꯁꯦ ꯅꯨꯄꯥꯅ ꯌꯥꯝꯕ ꯃꯥꯜꯂꯦ
ꯅꯨꯄꯤꯗꯤ ꯎꯗ꯭ꯔꯦ
ꯅꯨꯄꯤ ꯄꯥꯛ ꯎꯗꯦꯗ ꯈꯪꯒꯦ ꯂꯩꯔꯝꯒꯅꯦ ꯑꯩ ꯌꯦꯡ ꯈꯠꯇꯦ ꯑꯗꯨ ꯅꯨꯄꯥꯁꯤꯡ ꯑꯁꯤ ꯁ꯭ꯋꯥꯏꯗꯒꯤ ꯏꯁꯄꯣꯔꯠꯁ ꯀꯅꯣ ꯁꯥꯟꯅꯔꯒ ꯂꯥꯛꯄ ꯅꯨꯄꯥ ꯃꯥꯜꯂꯦ ꯑꯗꯣ ꯅꯨꯄꯥꯁꯤꯡꯗꯤ ꯁꯥꯏꯀꯜ ꯊꯧꯔꯒ ꯑꯗꯨꯝ ꯆꯪꯈꯤꯕ ꯎꯕ
ꯃꯣꯏꯗ ꯄꯩꯁꯥ ꯄꯥꯝꯕꯒꯤꯅꯦꯕ ꯅꯨꯄꯥ ꯐꯥꯎ ꯑꯗꯨꯝ ꯊꯝꯃꯒ ꯂꯩꯕꯗ ꯅꯍꯥꯟꯗꯤ ꯑꯩꯈꯣꯏ ꯅꯨꯄꯥꯁꯨꯊꯝ ꯊꯝꯗꯦ ꯍꯥꯏꯔꯒ
ꯅꯨꯄꯤ ꯈꯛꯇ ꯑꯌꯥꯝꯕ ꯅꯨꯄꯤ ꯅꯨꯄꯤꯅ ꯑꯣꯏꯔꯦꯕ ꯁꯤꯗꯁꯨ ꯂꯥꯏꯔꯤꯛꯇꯨꯁꯦ ꯑꯞꯁꯦꯔꯗ
ꯇꯤꯟꯊꯤ ꯉꯥꯛꯇ ꯄꯩꯁꯥ ꯄꯩꯁꯥ ꯄꯥꯝꯕꯒꯤ ꯅꯨꯄꯥꯁꯨ ꯊꯝꯕ ꯍꯧꯔꯦ ꯃꯣꯏ
ꯑꯔꯥꯡ ꯅꯣꯛꯅꯤꯕꯅꯤ ꯍꯥꯏꯁꯦ ꯌꯨꯝꯕꯨ ꯒꯤ ꯍꯧꯗꯣꯡ ꯍꯧꯗꯣꯡꯗꯣ ꯅꯥꯕꯒꯤ ꯚꯦꯇꯅꯔꯤ ꯗꯣꯛꯇꯔ ꯀꯧꯔꯒ ꯑꯅꯤ ꯑ ꯚꯦꯇꯅꯔꯤꯒꯤ ꯗꯣꯛꯇꯔ ꯑꯅꯤꯔ ꯂꯥꯛꯑꯒ ꯗ꯭ꯔꯤꯞꯁ ꯍꯥꯞꯔꯒ ꯑꯣꯄꯔꯦꯁꯟ ꯇꯧꯔꯒ ꯂꯩꯔꯝꯕ ꯑ ꯉꯥꯎꯅꯤꯡꯕꯅꯤ
ꯑꯣꯄꯔꯦꯁꯟ꯫
ꯈꯪꯗꯦ ꯀꯔꯤ ꯀꯔꯤꯗꯣ ꯇꯧꯔꯒ ꯂꯥꯛꯏ ꯄꯥꯃꯗꯣꯡꯗꯛꯇꯣ ꯂꯥꯛꯑꯒ ꯑꯩꯈꯣꯏꯁꯨ ꯌꯦꯡꯒꯦꯅ ꯍꯥꯏ ꯑꯗꯣ ꯑ ꯐꯖ꯭ꯔꯥꯅꯦ ꯍꯧꯗꯣꯡꯑꯁꯤꯗꯦ ꯨꯂꯤ ꯆ ꯍꯥꯂꯒꯦ ꯀꯥꯏ ꯊꯧ ꯗ꯭ꯔꯦꯞꯇ ꯊ ꯎꯝ ꯃꯥ ꯖꯖꯤꯞꯁꯨ ꯎꯄꯔ ꯊꯝꯃꯦꯗꯨ ꯀꯩꯀꯩꯅꯣ ꯗꯣꯛꯇꯔ ꯀꯥꯎꯍꯜꯂꯒ ꯇꯧꯔꯒ ꯂꯩꯕꯅꯤ
ꯍꯧꯗꯣꯡꯗꯣ ꯀꯩꯅꯣ ꯍꯥꯏꯕ꯭ꯔꯤꯠ ꯑꯣꯏꯕꯒꯤꯔꯥ
ꯑꯃꯨꯕꯅꯦ ꯍꯗꯣ ꯍꯥꯏꯩꯕ꯭ꯔꯦꯗ ꯅꯦ ꯍꯧꯗꯣꯡꯕꯗꯤ ꯁꯤꯈ꯭ꯔꯦꯕ ꯔꯥꯡꯕꯤꯍꯥꯔ ꯍꯧꯗꯣꯡ ꯑꯃꯗꯤ ꯁꯤꯈ꯭ꯔꯦꯕ ꯑꯗꯨ ꯁꯤꯈ꯭ꯔꯕ ꯃꯇꯨꯡꯗꯥꯡ ꯃꯇꯨꯡꯗ ꯁꯤꯦ ꯑꯃꯨꯕꯤ ꯑꯃ ꯂꯩꯕ ꯍꯧꯗꯣꯡꯗ ꯑꯗꯨꯣ ꯑꯗꯨꯁꯨ ꯅꯥꯕ ꯍꯧꯔꯦ ꯑꯗꯨꯒꯤ ꯏꯦꯝꯕꯨꯗ ꯑꯁ ꯃꯁꯥꯗ ꯌꯥꯝꯅ ꯍꯥꯏꯗꯤ ꯅꯨꯡꯉꯥꯏꯇꯕꯒꯤ ꯃꯨꯠꯇ ꯂꯩꯔꯦꯕ ꯑꯗꯨꯒꯤ ꯉꯔꯥꯡꯗ ꯗꯣꯛꯇꯔ ꯀꯧꯔꯒ ꯌꯦꯡꯉꯒ ꯂꯩꯕ ꯌꯥꯝ ꯅ ꯑꯣꯛꯅꯤꯡꯉꯦ
ꯅꯍꯥꯟ ꯅꯣꯏꯅ ꯀꯩꯅꯣ ꯁꯥꯟꯅꯔꯤꯕ ꯍꯧꯗꯣꯡꯗꯨꯗꯤ
ꯑꯗꯨ ꯍꯧꯥꯎꯗꯣꯡꯗ ꯁꯤꯈ꯭ꯔꯦꯕ
ꯑꯣ
ꯅꯥꯔꯕꯁꯤ ꯀꯂ ꯑꯗꯨ ꯑꯗꯨꯅ
ꯑꯗꯨ ꯑꯗꯨ ꯍꯧꯗꯣꯡ ꯑꯣꯏꯔꯣꯣ ꯈꯪꯒꯅꯤ ꯑꯁꯤ ꯗꯥꯟꯁ ꯗꯥꯟꯁ ꯇꯧꯕ ꯅꯨꯄꯤ ꯜꯁꯇ ꯎꯕꯤꯕ
ꯀꯔꯤꯔꯤ ꯍꯗꯣ
ꯑꯁ ꯅꯣꯏꯒꯦ ꯅ ꯏꯕꯔ ꯗꯗꯥꯥꯟꯟꯁ ꯍꯦ ꯔꯔꯕꯣ
ꯑꯗꯨꯒꯤ ꯅꯨꯄꯤꯤꯒꯅꯦ ꯍꯥꯏꯕ
ꯃꯥꯒꯤ ꯦꯜꯁꯇ ꯎꯑꯦ ꯑꯩꯒꯤ ꯍꯧꯗꯣꯡ ꯍꯥꯏꯅ
ꯍ ꯑꯗꯨꯩꯗꯤ ꯅꯨꯡꯆꯣꯡꯒꯤ ꯅꯨꯡꯆꯤꯂꯣꯡꯅ ꯄꯨꯔꯛꯄ ꯍꯧꯗꯣꯡ ꯑꯅꯤꯗꯨꯅꯦ ꯁꯤꯈ꯭ꯔꯦ ꯑꯗꯨꯗꯤ ꯑꯃꯗꯤ ꯁꯤꯈ꯭ꯔꯥ ꯑꯃꯅ ꯀꯥꯏꯗ ꯊꯝꯈ꯭ꯔꯕ꯭ꯔꯥ ꯈꯪꯗꯦ ꯑꯗꯁꯦ ꯃꯥꯁꯔꯤꯌꯣꯁ ꯅꯝꯕꯗꯨ ꯈꯔ ꯍꯗ꯭ꯔꯦ ꯃꯤ ꯌꯥꯃꯥꯏ ꯃꯒꯦ ꯀꯥꯏꯕ ꯃꯥꯂꯦ ꯃꯤꯅꯤꯠ ꯀꯌꯥ ꯁꯨꯔꯒꯦ ꯑꯁ ꯊꯝꯕ ꯌꯥꯔꯦ ꯍꯣꯔꯦꯟ ꯇꯧꯔꯛꯑꯣ
ꯍꯦꯟ ꯑꯩ ꯇꯀꯦ
ꯑꯁ ꯀꯥꯏ ꯆꯄꯥꯏ ꯊꯃꯦ ꯊ